ꯑꯥ ꯇꯥꯛꯄꯤꯌꯨ
ꯀꯩꯗꯧꯔꯤꯒꯦ
ꯑꯁ ꯑꯩꯁꯦ ꯁꯨꯝ ꯐꯝꯃꯝꯕꯅꯦ ꯐꯣꯟ ꯇꯧꯔꯛꯄ ꯉꯥꯏꯔꯝꯃꯤꯅꯤꯅꯦ ꯁꯨꯝ
ꯑꯦꯁ ꯇꯥꯟ ꯌꯥꯝ ꯆꯥꯟꯅꯔꯦꯅꯦ ꯑꯩꯁꯨ ꯐꯣꯟ ꯇꯧꯒꯦꯅ ꯇꯧꯔꯦ ꯅꯪꯖꯨ ꯇꯧꯕ ꯉꯥꯏꯔꯛꯄ ꯇꯥꯟ ꯌꯥꯝ ꯆꯥꯟꯅꯔꯦ
ꯁꯤ ꯆꯥꯟꯅꯕ ꯍꯥꯏꯇꯥꯔꯦꯅꯦ ꯑꯩꯈꯣꯏꯁꯦ ꯑꯗꯨꯝ ꯆꯥꯟꯅ ꯂꯩꯔꯦ ꯍꯥꯏꯇꯥꯔꯦ ꯑꯃ ꯇꯧꯔꯦ ꯑꯗꯨꯝ ꯆꯥꯟꯅꯔꯦ ꯑꯃ ꯇꯧꯔꯦ ꯑꯗꯨꯝ ꯆꯥꯟꯅꯔꯦ ꯇꯝꯅꯔꯦ ꯆꯥꯟꯅꯔꯦ ꯁꯦꯝꯖꯤꯜꯂꯦ ꯆꯥꯟ ꯆꯥꯟꯅꯔꯦ ꯀꯣꯏꯔꯦ ꯆꯥꯟꯅꯔꯦ ꯈꯪꯗ꯭ꯔꯦ ꯀꯥꯏꯅꯔꯦ ꯂꯣꯏ ꯆꯥꯟꯅꯔꯦ ꯍꯥꯏꯇꯥꯔꯦ
ꯑꯥꯏ ꯑꯗꯣ ꯀꯥꯏꯅꯕꯩ ꯍꯥꯏꯔꯒ ꯀꯩꯩꯅꯣꯝ ꯅꯤꯖꯤꯡꯉꯛꯏꯅꯦ
ꯑꯥ ꯅꯪ ꯅꯪ ꯅꯤꯡꯖꯪꯕ ꯅꯤꯡꯖꯪꯗ꯭ꯔꯕ ꯈꯪꯗꯤꯌꯦ ꯑꯁ ꯃꯇꯝ ꯑꯃꯗ ꯑꯁ ꯑꯩꯁꯤꯕꯨ ꯃꯗꯨꯕꯨ ꯄꯟꯈꯤꯁꯤꯔꯅꯤ ꯅꯪꯉꯣꯟꯗ ꯊꯋꯥꯏ ꯅꯨꯡꯉꯥꯏꯔꯣꯏ ꯇꯧꯕꯅꯤꯅꯦ
ꯍꯥꯏꯔꯅꯨ ꯀꯩꯗꯧꯔꯒꯦ
ꯇꯣꯛꯀꯦꯁꯦ ꯑꯗꯨꯏ ꯋꯥꯔꯤꯖꯦ ꯀꯩꯅꯣ ꯀꯣꯟꯅ ꯃꯗꯨ ꯅꯨꯡꯉꯥꯏꯇ꯭ꯔꯦ ꯑꯩ ꯉꯁꯤꯗꯤ ꯈꯣꯏꯗꯧ ꯊꯤ ꯁꯥꯎꯒꯠꯄꯅꯦꯃꯦ
ꯑꯥ
ꯀꯛꯆꯤꯡꯖꯦ ꯍꯦꯛꯇ ꯏꯕꯣ ꯑꯩꯈꯣꯏꯒꯤ ꯑꯩꯒꯤ ꯀꯥ ꯐꯂꯥꯡ ꯑꯗꯨꯗꯒꯤ ꯃꯅꯤꯡ ꯃꯌꯥꯖꯦ ꯍꯦꯛꯇ ꯔꯦꯜꯂꯤ ꯂꯥꯛꯄꯗꯧꯅ ꯍꯦꯛꯇ ꯄꯔꯦꯡ ꯄꯔꯦꯡ ꯍꯦꯛꯇ ꯂꯥꯛꯁꯟꯗꯅ ꯍꯦꯛꯇ ꯃꯤꯈꯩꯁꯦ ꯍꯦꯛꯇ ꯏꯁꯤꯡ ꯆꯥꯏꯁꯤꯟꯅꯕꯑꯣ ꯀꯩꯒꯣ ꯃꯦꯟꯃꯥꯟ ꯇꯥꯅꯗꯔꯦ ꯏꯊꯣꯛꯄ ꯐꯤꯚꯝ ꯑꯃꯅꯦ ꯉꯁꯤꯗꯤ ꯅꯣꯡ ꯀꯟꯅ ꯆꯨꯈꯠꯂꯛꯄꯁꯤꯗ ꯇꯥꯗ꯭ꯔꯕꯣ ꯍꯜꯂꯣ ꯑꯩꯅ ꯉꯥꯡꯕꯁꯤ ꯇꯥꯗ꯭ꯔꯕꯨ ꯍꯜꯂꯣ ꯍꯜꯂꯣ ꯍꯜꯂꯣ ꯇꯥꯔꯕꯣ ꯅꯪ ꯉꯥꯡꯕꯗꯣ ꯇꯥꯗ꯭ꯔꯦ ꯍꯜꯂꯣ ꯇꯥꯔꯕꯣ ꯇꯥꯔꯕꯣ ꯇꯥꯔꯕꯣ ꯇꯥꯔꯕꯣ